ꯑꯣ ꯇꯥꯕ꯭ꯔꯣ
ꯑꯣ ꯇꯥꯏ
ꯒꯨꯗ ꯑꯐꯇꯔꯅꯨꯟ
ꯒꯨꯗ ꯑꯐꯇꯔꯅꯨꯟ
ꯀꯩꯗꯧꯔꯤꯒꯦ
ꯑꯩꯁꯦ ꯀꯩꯝ ꯇꯧꯗꯦ
ꯇꯨꯝꯃꯒ ꯂꯩꯕ꯭ꯔꯣ ꯑꯗꯨꯗꯤ ꯀꯥꯔꯝꯒꯦꯀꯣ ꯍꯣꯏ ꯍꯣꯏ ꯍꯣꯏ ꯎꯝ ꯎꯝ ꯇꯥꯕ꯭ꯔꯣ ꯀꯔꯤꯗꯣꯗꯕ
ꯑꯗꯨꯝ ꯂꯩꯌꯦ ꯑꯉꯥꯡ ꯁꯃꯒ
ꯑꯉꯥꯡ
ꯑꯉꯥꯡ ꯑꯉꯥꯡ ꯇꯨꯝꯕꯗꯣ ꯉꯥꯏꯔ ꯂꯩꯕ
ꯅ ꯆꯥꯔꯣ
ꯍꯣꯏ ꯏꯆꯥ ꯅꯨꯄꯤ
ꯑꯣ ꯂꯨꯍꯣꯡꯈ꯭ꯔꯕ꯭ꯔꯅꯦ ꯍꯥ ꯑꯣ
ꯑꯉꯥꯡ ꯀꯌꯥ ꯁꯨꯔꯒꯦ ꯏꯆꯦ ꯍꯥꯏꯒꯗ꯭ꯔ
ꯑ ꯑꯃ ꯁꯉꯥꯏꯔꯤꯗ
ꯑꯣ
ꯆꯍꯤ ꯑꯅꯤ ꯐꯥꯔꯦ ꯍꯟꯗꯛ ꯖꯨꯟꯗꯣ
ꯑꯣ ꯇꯥꯏ ꯇꯥꯏ ꯍꯨꯣꯏ
ꯀꯩꯗꯧꯔꯤꯅꯣ
ꯁꯨꯝ ꯐꯣꯔꯦꯁꯇ ꯀꯣꯏꯏꯕꯠ ꯆꯠꯂꯤꯕꯅꯤ
ꯑꯁ ꯅꯨꯡꯉꯥꯏ ꯅꯣꯏꯗꯤ
ꯍꯅꯤꯕꯤꯗꯣ ꯍꯅꯤꯕꯤ ꯂꯧꯅꯤꯡꯉꯥꯏ ꯆꯠꯄ ꯍꯅꯤꯕꯤ ꯍꯣꯏꯗꯣ
ꯑꯣ
ꯑꯗꯨ ꯂꯧꯕ ꯆꯠꯄ ꯐꯪꯗ꯭ꯔꯦ ꯑꯃꯨꯛ ꯍꯜꯂꯦ
ꯑꯣ ꯂꯣꯛꯄ ꯍꯩꯕ꯭ꯔꯣ
ꯇꯥꯔꯤꯦ ꯏꯪ ꯀ꯭ꯔꯤꯑꯕ
ꯑꯅꯤꯕꯤ ꯂꯧꯕ ꯍꯩꯕ꯭ꯔꯕ
ꯑꯣ ꯍꯥꯏ ꯍꯣꯏ
ꯌꯥꯝ ꯐꯩꯅꯦ ꯅꯣꯏꯗꯤ
ꯑꯗꯨ ꯁꯤꯖꯥꯡꯗꯣ ꯐꯥꯗꯕ ꯑꯗꯨꯒꯤ ꯃꯨꯛ ꯌꯨꯝ ꯍꯥꯜꯂꯦ
ꯑꯣ ꯅꯣꯏ ꯕꯣꯇꯜꯗ ꯀꯌꯥꯒꯤ ꯌꯣꯟꯅꯒꯦ ꯑꯗꯣ
ꯑꯗꯣ ꯑꯩꯈꯣꯏꯔꯣꯝꯗꯤ ꯂꯤꯁꯤꯡ ꯑꯃ ꯑꯃ ꯑꯣꯏꯔꯝꯅꯤ
ꯑꯣꯗꯤ ꯇ ꯑꯃꯗ
ꯑꯣ
ꯎꯝ
ꯅꯣꯏꯔꯣꯝꯗꯗꯤ
ꯈꯪꯖꯦꯗꯈꯣꯏꯗ
ꯁꯤ ꯇꯁꯤꯗꯦꯠꯇꯣ ꯀꯥꯣ ꯑꯣ ꯅꯪ ꯆꯤꯡꯗꯒꯤꯔ ꯇꯝꯄꯥꯛꯇꯒꯤꯔꯣ
ꯎ
ꯍ
ꯇꯝꯄꯥꯁ
ꯍꯥꯥ
ꯇꯝ ꯄꯥꯇꯅꯦꯕ
ꯑꯣ ꯇꯝꯄꯥꯛꯇ ꯌꯨꯝꯕ ꯍꯥꯏꯕ꯭ꯔꯣ
ꯑꯣ ꯍꯣꯏ ꯇꯝꯄꯥꯛꯇꯒꯤ ꯇꯝꯄꯥꯛꯇ ꯄꯥꯕ
ꯑꯣ ꯑꯣ ꯅꯍꯥꯟ ꯑꯗꯨꯝ ꯇꯝꯄꯥꯛꯇꯒꯤꯅꯤꯀꯣ
ꯍꯣꯏ
ꯑꯣ ꯑꯣ ꯑꯣ ꯑꯩꯗꯤ ꯆꯤꯡꯗꯒꯤꯗꯒꯤꯔꯅ ꯈꯜꯂꯨꯔꯦ ꯂ
ꯅꯣꯏꯗꯤ ꯀꯣꯏꯕ ꯊꯣꯛꯄ ꯑꯗꯨꯝ ꯎ ꯅꯨꯡꯉꯥꯏꯅꯦ ꯑꯗꯨꯒꯝꯕ ꯃꯐꯝ ꯂꯩꯕꯒꯤ
ꯍꯣꯏ ꯑꯩꯈꯣꯏꯔꯣꯝꯗꯨꯅꯤ ꯆꯤꯡꯅꯤꯅ ꯅꯨꯡꯉꯥꯏ
ꯎꯝ
ꯍꯩ ꯀꯩꯀꯥꯁꯨ ꯌꯥꯝ ꯄꯥꯜꯂꯝꯅꯤꯅꯦꯅ ꯀꯣ
ꯑ ꯍꯣꯏ ꯄꯥꯜꯂꯦ ꯄ꯭ꯔꯦꯁ ꯑꯣꯏꯕ ꯉꯇ ꯆꯤꯡꯗꯅꯤꯅ
ꯎꯝ
ꯎ ꯄꯔꯤꯦꯟ ꯁꯪ ꯆꯥꯕ꯭ꯔꯣ ꯏꯆꯦ ꯍꯥꯏꯒꯗ꯭ꯔꯥ ꯏꯅꯥꯎ ꯍꯥꯏꯒꯗ꯭ꯔꯥ
ꯕꯥꯏ ꯍꯥꯏꯌꯨ ꯕꯥꯏ
ꯏꯆꯦ ꯍꯥꯏꯒꯗ꯭ꯔꯥ ꯏꯅꯦ ꯍꯥꯏꯒꯗ꯭ꯔꯥ
ꯍꯦꯔ ꯏꯅꯦꯗꯤ ꯑꯣꯏꯔꯝꯃꯣꯏꯗ ꯅꯪꯁꯨ
ꯏꯅꯦ ꯏꯅꯦ ꯅꯗ꯭ꯔꯒ ꯏꯇꯩꯃꯥ ꯀꯧꯁꯤꯔꯣ
ꯈꯪꯗꯦ ꯀꯧꯅꯤꯡꯕ ꯍꯦꯛꯇ ꯀꯧ
ꯑꯩ ꯀꯩꯅꯣꯅꯦ ꯀꯔꯤ ꯏꯟꯖꯥꯡꯅ ꯀꯥꯎꯒꯦꯅꯦ ꯑꯣ ꯑꯣ ꯄꯥꯟ ꯄꯥꯟ
ꯄꯥꯟ
ꯎꯝ
ꯍꯥꯟꯗꯄꯥꯟ ꯂꯩꯕ꯭ꯔꯅꯦ
ꯈꯪꯗꯦ ꯃꯤꯅ ꯂꯩꯔꯛꯄꯅꯦ ꯏꯅꯦꯝꯕꯣꯛꯅ
ꯑꯣ
ꯅꯣꯏꯗꯤ
ꯑꯩꯈꯣꯏꯗꯤ ꯁꯧꯒ꯭ꯔꯤ
ꯁꯧꯒꯔꯤꯗꯤ ꯁꯥꯕꯅꯤꯅꯀꯣ ꯍꯥꯎ
ꯎꯝ ꯆꯤꯡꯗꯅꯤꯅ ꯌꯥꯝ ꯍꯥꯎꯋꯦ
ꯎꯝ ꯅꯪꯗꯤ ꯄꯥꯈꯪ ꯑꯣꯏꯔꯝꯅꯤꯅꯦ
ꯑꯧ ꯄꯥꯈꯪ ꯄꯤꯌꯥꯔ ꯄꯥꯈꯪ ꯑꯣꯏꯔꯤ
ꯇ꯭ꯔꯥꯏꯕꯦꯜꯗ ꯌꯨꯝ ꯄꯥꯝꯕ꯭ꯔꯥ ꯀꯅꯥꯗ ꯌꯨꯝ ꯄꯥꯝꯕ꯭ꯔꯣ ꯏꯆꯦ ꯍꯥꯏ ꯏꯇꯩꯃꯥ ꯏꯅꯦ
ꯇ꯭ꯔꯥꯏꯚꯔꯅꯦ ꯑꯩꯈꯣꯏ ꯑꯩꯈꯣꯏ ꯇ꯭ꯔꯥꯏꯕ ꯃꯁꯦꯜꯅꯤ
ꯑꯣꯀꯦ ꯑꯗꯨꯗꯤ ꯐꯩ
ꯎꯝ
ꯑꯩꯉꯣꯟꯗꯒꯤ ꯍꯟꯒꯗ꯭ꯔꯥ ꯀꯃꯥꯏꯅ ꯇꯧꯒꯗ꯭ꯔꯣ ꯅꯪ
ꯑꯩꯁꯦ ꯑꯩꯁꯦ ꯁꯤꯅꯀꯣ ꯉꯁꯤꯁꯦ ꯑꯩꯒꯤ ꯀꯩꯅꯣꯅꯦꯕ
ꯑꯥ
ꯍꯥꯏꯕ ꯌꯥꯗ꯭ꯔꯥ ꯍꯥꯏꯌꯨ ꯌꯥꯔꯣꯏꯗ꯭ꯔꯥ
ꯀꯤꯕꯨ ꯀꯤꯌꯦ ꯌꯥꯝꯃꯟꯗꯅ
ꯃꯤꯗꯤ ꯑꯗꯨꯝ ꯍꯥꯏꯅꯩ ꯅꯪꯁꯨ ꯍꯦꯛꯇ ꯍꯥꯏꯌꯨ ꯃꯤꯁꯨ ꯑꯗꯨꯝ ꯍꯥꯏꯌꯦ ꯃꯤꯁꯨ ꯑꯗꯨꯝ ꯍꯥꯏꯅꯩ
ꯑꯩꯗꯤ ꯀꯩꯅꯣꯅꯦ ꯉꯁꯤꯁꯦ ꯑꯩꯒꯤ ꯄꯣꯛꯄ ꯅꯨꯃꯤꯠꯅꯦꯕ
ꯑꯣ꯫
ꯑꯗꯨ ꯑ
ꯄꯤꯕꯔꯗꯦ ꯇꯥꯔꯦꯅꯦ꯫
ꯑ ꯍꯦꯄꯤ ꯕꯔꯗꯦ ꯇꯥꯔꯦ꯫
ꯑꯣ ꯍꯦꯄꯤ ꯕꯔꯗꯦ ꯑꯗꯨꯗꯤ꯫
ꯊꯦꯡꯌꯨ ꯊꯦꯡꯌꯨ꯫ ꯑꯗꯨ ꯑꯩꯒꯤ ꯆꯍꯤꯁꯦꯀꯣ ꯑꯩꯁꯦ ꯆꯍꯤ ꯍꯥꯏꯕ ꯌꯥꯒꯗ꯭ꯔꯣ꯫
ꯌꯥꯏ ꯃꯤꯁꯨ ꯑꯗꯨꯝ ꯍꯥꯏꯅꯩꯅ ꯏꯕꯥꯅꯤꯁꯨ ꯑꯗꯨꯝ ꯍꯥꯏꯅꯁꯤ ꯍꯦꯛꯇ꯫
ꯊꯥꯔꯇꯤ ꯊꯥꯔꯇꯤ ꯐꯥꯔꯦ꯫
ꯊꯥꯔꯇꯤ ꯐꯥꯏꯚ꯫
ꯊꯥꯔꯇꯤ ꯊꯥꯔꯇꯤ꯫
ꯑꯣ ꯏꯆꯦ ꯇꯥꯔꯦꯅꯦ ꯑꯗꯨꯗꯤ꯫ ꯑꯗꯨꯗꯤ꯫ ꯏꯆꯦ ꯍꯥꯏꯒꯗꯧ ꯅꯠꯇꯦ ꯏꯅꯦ ꯍꯥꯏꯇꯥꯔꯦ꯫
ꯑꯣ ꯅꯪꯗꯤ ꯌꯥꯝ ꯑꯉꯥꯡ ꯑꯣꯏꯔꯝꯅꯤ ꯑꯗꯨꯗꯤ꯫
ꯑꯩꯅꯤ ꯇ꯭ꯋꯦꯟꯇꯤ ꯐꯥꯏꯕ꯭ꯔꯥ ꯑꯅꯤ ꯈꯪꯗ ꯑꯉꯥꯡ ꯑꯣꯏꯔꯤ ꯑꯉꯥꯡ ꯑꯣꯏꯔꯤ ꯅꯆꯥꯒꯨꯝꯕꯅꯤ ꯑꯩꯁꯦ꯫
ꯑꯩ ꯅꯪꯅ ꯍꯧꯖꯤꯛ꯫ ꯀꯩꯅꯣ ꯇꯧꯌꯦꯕꯗꯨꯨ꯫
ꯇꯨꯝꯕ ꯁꯥꯡꯉꯦ ꯍꯥꯏꯕ ꯑꯗꯨꯒꯨꯝꯕꯅꯤ꯫ ꯑꯩꯌꯥ꯫
ꯀꯩꯍꯥꯏꯕ꯫
ꯅꯪꯅ ꯍꯧꯖꯤꯛ ꯑꯉꯥꯡ ꯇꯨꯝꯕ ꯉꯥꯏꯔꯤꯅꯦ ꯍꯥꯏꯕꯗꯨ꯫ ꯑꯗꯨꯒꯨꯝꯕꯅꯦꯕ ꯑꯩꯁꯨ ꯑꯉꯥꯡ ꯑꯣꯏꯔꯤꯕ꯫
ꯑꯉꯥꯡ ꯑꯣꯏꯔꯤ꯫
ꯍꯩꯍ
ꯀꯥꯅ ꯀꯥꯅ ꯆꯠꯂꯤꯅꯣ꯫
ꯑꯃꯒ꯫
ꯎꯝ
ꯄꯥꯈꯪ ꯐꯥꯕ꯭ꯔꯥ ꯐꯥꯗꯕ꯭ꯔꯥ ꯏꯅꯥꯎ ꯑꯩꯈꯣꯏ ꯄꯥꯈꯪ ꯃꯔꯛꯇ ꯑꯗꯨꯝ ꯇꯤꯟꯅꯅꯤ ꯃꯥ ꯑꯉꯥꯡ ꯑꯃ ꯆꯠꯂꯤ
ꯀꯣꯏꯅ ꯁꯠꯂꯠ ꯈꯣꯏꯅꯀꯣ꯫ ꯈꯣꯏꯅ ꯆꯤꯛꯄꯤꯔꯗꯤꯀꯣ ꯑꯉꯥꯡꯗꯣ ꯆꯠꯅꯤꯡꯕ ꯕꯨꯀꯣꯄ ꯄꯣꯝꯃ ꯍꯜꯂꯛꯑꯅꯤ꯫
ꯄꯣꯝꯃ ꯍꯧꯔꯦꯟ ꯀꯥꯡ ꯀꯥꯡꯅ ꯆꯤꯛꯄꯗꯨꯗ ꯃꯁꯥ ꯃꯥꯒꯤ ꯁꯛꯇꯨ ꯃꯃꯥꯏꯗꯨ꯫
ꯄꯣꯝꯕ ꯍꯧꯔꯦ꯫
ꯅꯣꯏ ꯑꯗꯨ ꯃꯣꯁꯀꯨꯝꯕ ꯇꯩꯌꯨꯅ ꯑꯗꯨꯒꯨꯝꯕ ꯆꯠꯂꯗꯤ꯫
ꯎꯝ ꯇꯩꯕ ꯇꯥꯔꯦ꯫
ꯑꯉꯥꯡꯗꯨ ꯄꯨꯔꯗꯤ ꯅꯨꯡꯉꯥꯏꯇꯦꯕ꯫
ꯎꯝ ꯁꯤꯀꯥꯔ ꯆꯠꯄ ꯃꯇꯝꯗ ꯑꯗꯨ ꯇꯥꯏꯔꯒ ꯆꯦꯠꯀꯗꯕꯅꯤ꯫
ꯑꯥ꯫
ꯋꯥ
ꯀꯔꯤ ꯍꯥꯏꯅꯤ ꯍꯥꯏꯅꯣ ꯈꯪꯗꯣꯏꯗ
ꯑꯥ ꯑꯍꯟ ꯑꯣꯏꯔꯁꯨ ꯋꯥꯗꯣ ꯍꯥꯏꯅꯤ ꯋꯥꯏ ꯀꯩꯅꯣ ꯋꯥ ꯉꯥꯡꯕ ꯍꯩꯇꯕꯅꯤꯅ ꯑꯩꯗꯤ ꯍꯥꯏꯕ ꯌꯥꯕꯁꯨ ꯍꯪꯕ ꯌꯥ ꯍꯪꯅꯤꯡꯕꯁꯨ ꯍꯪꯕ ꯌꯥꯗꯦ ꯍꯥ
ꯁꯥꯏ ꯑꯣꯏꯔꯝꯗꯤ ꯅꯍꯥꯟꯅꯤꯥꯡꯅꯤ꯫ ꯍꯟꯗꯕ ꯋꯥ ꯍꯜꯂꯝꯕꯗꯤ꯫ ꯇꯕꯔꯣ꯫ ꯍꯜꯂꯣ